ꯌꯥꯗꯦ ꯍꯥꯏꯕꯗꯤ ꯌꯥꯔꯕꯣꯕ
ꯑꯁ ꯑꯩꯅ ꯑꯗꯨꯝ ꯑꯣꯀꯦ ꯅꯦꯝ꯭ꯔꯒ ꯑꯣꯀꯦꯗ ꯇꯥꯔꯒ ꯁꯦꯝꯈ꯭ꯔꯦ ꯑꯗꯣ ꯃꯥꯗꯨꯗꯤ ꯖꯦꯔꯣ ꯊꯣꯛꯈ꯭ꯔꯦ
ꯌꯥꯏꯦꯗ ꯑꯗꯨꯕꯨꯗꯤ ꯖꯦꯔꯣ ꯄꯨꯈ꯭ꯔꯤꯗꯣ ꯖꯦꯔꯣꯗꯤ ꯈ꯭ꯋꯥꯏꯗꯒꯤ ꯄꯥꯝꯖꯕ ꯀꯩꯅꯣꯅꯦ ꯌꯦꯔꯨꯝꯅꯤꯅꯦ ꯀ꯭ꯔꯤꯗꯣ
ꯑ ꯔꯣꯁꯨ ꯖꯤꯔꯛꯁꯨ ꯌꯥꯕꯅꯦ
ꯍꯣꯏ ꯑꯩ ꯍꯧꯁꯦ ꯐꯝꯃꯒ ꯄꯣꯊꯥꯔꯒ ꯇꯧꯅꯤꯡꯉꯦ ꯑꯁ ꯑꯗꯨ ꯐꯝꯕꯗꯣ ꯐꯝꯃꯁꯨ ꯁꯥꯏꯌꯦꯅꯦ
ꯇꯦꯔꯦꯁꯁꯤꯕꯨ ꯏꯪꯕ꯭ꯔꯣꯅꯦ ꯁꯥꯕ
ꯑꯣ ꯏꯪꯕꯨꯗꯤ ꯏꯉꯦ ꯄ ꯎ ꯍꯣꯏ ꯑꯩꯕꯨ ꯇꯦꯔꯦꯁ ꯍꯥꯏꯔꯁꯨ ꯀꯩꯅꯣ ꯊꯝꯃꯦ ꯃꯊꯛꯇ ꯌꯨꯝ ꯁꯥꯏꯑꯦ
ꯑꯣ
ꯑꯗꯨ ꯅꯠꯇ꯭ꯔꯦ ꯀꯅꯥ ꯑꯗꯨ ꯅꯠꯇ꯭ꯔꯦ ꯀꯅꯥꯇꯅꯥ ꯇꯧꯕ ꯉꯝꯒꯦꯔꯣ ꯍ ꯁꯤꯟꯅꯔꯅꯤ ꯑꯗꯨ ꯍ ꯑꯗꯨ ꯅꯠꯇ꯭ꯔꯅ ꯑꯩꯁꯨ ꯇꯥꯎꯊꯣꯛꯄꯤꯔꯣꯏꯍꯦ
ꯑꯣ
ꯐꯝꯅꯤꯉꯥꯏ ꯐꯝꯅꯤꯉꯥꯏ ꯍꯌꯦꯡꯗꯤ ꯄꯨꯈꯠꯂꯛꯄ ꯇꯥꯔꯦ ꯐꯝꯃꯒ ꯅꯨꯡꯉꯥꯏꯅ ꯅꯣꯏ ꯋꯥꯔꯤ ꯁꯥꯟꯅꯔ ꯂꯩꯔꯒꯦ
ꯎꯝ ꯑꯗꯨ ꯍꯦꯟꯅ ꯅꯨꯡꯉꯥꯏꯔꯅꯤ
ꯍꯣꯏ
ꯂꯦꯞꯄꯁꯨ ꯋꯥꯕꯅꯤꯅ ꯈꯣꯡꯗꯣ
ꯑꯩꯗꯤ ꯌꯦꯡꯉꯅꯦ ꯅꯨꯡꯇꯤ ꯑꯩꯗ ꯁꯨꯝꯅ ꯁꯨꯝ ꯂꯦꯞꯄ ꯍꯥꯏꯇꯦꯕ ꯅꯪꯞ ꯑꯗꯨꯝ ꯂꯦꯞꯄꯣ ꯐꯣꯟ ꯇꯧꯕ꯭ꯔꯣ
ꯂꯩꯔꯒ ꯇꯧꯕ ꯅꯨꯃꯤꯠꯁꯨ ꯌꯥꯎꯋꯦ ꯐꯝꯃꯒ ꯇꯧꯕꯁꯨ ꯌꯥꯎꯋꯦ
ꯑꯩꯗꯤ ꯍꯧꯖꯤꯛ ꯑꯗꯨꯝ ꯇꯨꯃꯤꯟꯅ ꯂꯦꯞꯄꯗꯤ ꯁꯥꯏꯌꯦꯕꯀꯣ ꯆꯠꯊꯣꯛ ꯆꯠꯁꯤ ꯇꯧꯔꯤ ꯅꯨꯡꯁꯤꯠ ꯈꯔ ꯂꯥꯛꯇ꯭ꯔꯥ ꯑꯗꯨꯒꯤ ꯈꯔ ꯀꯩꯅꯣ ꯅꯨꯡꯉꯥꯏꯔꯦ
ꯂꯦꯞꯂꯗꯤ ꯀꯥꯡ ꯌꯥꯝꯕꯒꯦ ꯑꯩꯁꯨ ꯆꯠꯊꯣꯛ ꯆꯠꯁꯤꯟ ꯇꯧꯔꯒ ꯇꯧꯕꯅꯦ ꯀꯣꯜꯗꯤ
ꯐꯖꯅ ꯅꯨꯡꯉꯥꯏꯌꯦꯕꯣ ꯏꯁ ꯃꯤ ꯅꯪ ꯅꯣꯏ ꯀꯔꯤ ꯃꯊꯦꯜ ꯇꯧꯕ꯭ꯔꯣ ꯉꯁꯤꯗꯤ
ꯉꯁꯤꯁꯦ ꯀꯣꯂꯤ ꯍꯋꯥꯏ ꯆꯝꯐꯨꯠ ꯆꯥꯏꯅꯦ
ꯑꯗꯨꯗꯤ ꯌꯥꯝ ꯍꯥꯎꯋꯤꯅ
ꯑꯩꯅ ꯁꯥ ꯑꯀꯪꯕꯗꯣ
ꯎꯝ
ꯁꯤꯡꯖꯨ ꯃꯦꯠꯄ
ꯑꯣ
ꯑꯗꯨꯒ ꯆꯝꯐꯨ ꯆꯥꯕ ꯑꯗꯨꯗꯤ ꯁꯥ ꯁꯥ ꯀꯪꯕꯁꯤꯡ ꯖꯨꯁꯦ ꯑꯩꯒꯤ ꯈ꯭ꯋꯥꯏꯗꯒꯤ ꯄꯥꯝꯕꯅꯤꯅꯦ ꯑꯩꯗꯤ
ꯌꯥꯏꯌꯦꯦ ꯌꯥꯏꯌꯦꯦ ꯍꯣꯏ ꯍꯥꯎꯕꯅꯦ
ꯆꯥꯏ ꯉꯁꯤ
ꯅꯪꯁꯨ ꯆꯥꯁꯨ ꯅꯣꯏꯗꯕ ꯃꯤꯅꯤꯅ ꯀꯩꯁꯨ ꯀꯥꯏꯗꯦꯗ
ꯑꯩꯈꯣꯏꯕꯨꯗꯤ ꯈꯤꯇꯪ ꯆꯥꯔꯗꯤ ꯑꯗꯨꯝ ꯅꯣꯏ ꯅꯣꯏꯅꯤꯉꯥꯏ ꯌꯥꯝ ꯂꯥꯛꯑꯦꯕ ꯀꯩꯅꯣ ꯃꯣꯏ ꯍꯦꯛ ꯆꯥꯔꯕ ꯅꯣꯏꯅꯤꯉꯥꯏ ꯃꯃꯥꯡ ꯍꯥꯟꯅ ꯆꯣꯡꯊꯣꯛꯄꯤꯅꯦ
ꯎ ꯑꯗꯨꯝ ꯇꯧꯋꯦꯗ ꯃꯤ ꯈꯔꯁꯨ
ꯍꯣꯏ ꯑꯩꯗꯤ ꯌꯥꯝ ꯅꯣꯏꯅꯤꯡꯕ ꯃꯤ ꯑꯣꯏꯕꯅꯦꯕ
ꯑꯩꯈꯣꯏꯗꯤ ꯌꯥꯝ ꯌꯥꯝ ꯆꯥꯔꯁꯨ ꯅꯣꯏ ꯊꯣꯛꯣꯛꯇꯕ
ꯑꯗꯨ ꯌꯥꯝ ꯐꯔꯕꯅꯦ ꯑꯁ ꯐꯝꯃꯒ ꯇꯧꯒꯦꯗ ꯋꯥꯈꯜ ꯅꯨꯡꯉꯥꯏꯔꯦ
ꯐꯝꯐꯝꯝꯐꯝ ꯂꯩꯕ꯭ꯔꯣꯅꯦ
ꯑ ꯊꯝꯕꯒꯤ ꯃꯆꯥ ꯑꯃ ꯂꯩꯌꯦꯦ ꯑꯗꯨꯁꯨ ꯈꯣꯡ ꯈꯨꯠ ꯇꯤꯡꯊꯣꯛꯑꯒ ꯐꯝꯅꯤꯡꯉꯦꯅ ꯈꯪꯕꯗꯣ
ꯎ
ꯈꯣꯡꯗꯤ ꯂꯩꯇꯦ
ꯑꯁ ꯉꯁꯤꯗꯤ ꯍꯧꯗꯣꯡꯡꯂꯛꯇ꯭ꯔꯣ
ꯉꯁꯤꯗꯤ ꯍꯧꯗꯣꯡ ꯂꯥꯛꯇ ꯑꯌꯨꯛꯇ ꯌꯣꯡꯅꯈ ꯆꯥꯎꯅꯥ ꯄꯨꯔ ꯆꯠꯈ꯭ꯔꯦ ꯑꯩꯈꯣꯏ ꯃꯥꯡꯉꯤꯉꯁꯤꯗꯤ
ꯍꯧꯗꯣꯡ ꯌꯦꯡꯅꯤꯡꯉꯥꯏ ꯂꯇ꯭ꯔꯦ ꯉꯁꯤꯗꯤ
ꯍꯧꯗꯣꯡ ꯍꯌꯦꯡꯗꯤ ꯂꯥꯛꯇꯦ ꯍꯥꯃꯦꯡꯗꯤ ꯌꯥꯝ ꯆꯠꯂꯒ ꯂꯩꯌꯦ
ꯑꯣ ꯍꯥꯃꯦꯡꯁꯨ ꯌꯥꯝ ꯂꯩꯕ꯭ꯔꯣ
ꯑꯁ ꯑꯩꯈꯣꯏꯒꯤ ꯆꯤꯡꯒꯤꯅ ꯍꯥꯃꯦꯡ ꯍꯧꯖꯤꯛ ꯑꯩꯅ ꯑꯩꯒꯤ ꯃꯤꯠꯇ ꯎꯔꯤꯁꯦ ꯍꯥꯃꯦꯡ ꯆꯠꯄ ꯎꯏꯌꯦ ꯆꯦꯛ ꯄꯥꯏꯕ ꯎꯑꯦ ꯌꯣꯡ ꯁꯅꯔꯒ ꯑꯩꯈꯣꯏꯗ ꯅꯨꯡ ꯑꯆꯧꯕ ꯂꯩꯌꯦꯕ ꯑꯩꯈꯣꯏꯒꯤ ꯅꯣꯡ ꯑꯇꯣꯞꯄꯁ ꯌꯥꯝ ꯊꯧꯋꯦ ꯅꯣꯏ ꯈꯨꯜꯂꯣꯝꯗ ꯑꯩꯈꯣꯏ ꯀꯣꯏꯕ ꯆꯠꯄꯗꯣ
ꯑꯥ
ꯑꯗꯨꯒꯤ ꯑꯗꯨꯒꯤꯗꯨꯨꯗ ꯍꯦꯟꯅ ꯆꯥꯎꯔꯝꯒꯦꯔꯥ ꯈꯪꯗꯦ
ꯑꯣ
ꯌꯥꯝ ꯆꯥꯎꯕ ꯑꯃ ꯂꯩꯌꯦ ꯑꯗꯨꯒꯤ ꯎꯃꯪꯗꯨꯒꯣ ꯑꯗꯨꯗ ꯌꯣꯡꯁꯦ ꯇꯔꯥ ꯀꯨꯟꯃꯨꯛ ꯁꯥꯟꯅꯕꯗꯣ ꯂꯩꯌꯦ ꯄꯦꯛ ꯃꯔꯤ ꯃꯉꯥ ꯆꯥꯠ ꯆꯥꯠ ꯄꯥꯏꯔꯒ ꯂꯩꯌꯦ ꯁꯤꯅꯤ ꯍꯥꯏꯅꯦ ꯑꯩꯒꯤ ꯃꯤꯠꯇ ꯎꯔꯤꯁꯦ ꯑꯗꯨꯒ ꯃꯈꯥ ꯌꯦꯡꯉꯛꯄꯗ ꯄꯨꯈ꯭ꯔꯤ ꯑꯃ ꯂꯩꯌꯦ
ꯑꯩꯈꯣꯏꯗꯗꯤ ꯎ ꯄꯥꯝꯕꯤ ꯈꯛꯇꯅꯦ ꯂꯩꯕ
ꯑꯣ
ꯑꯗꯨ ꯅꯣꯡ ꯇꯕꯁꯨ ꯂꯩꯑꯦ ꯀꯦꯞꯒꯨꯝꯅ ꯂꯩꯌꯦꯦ
ꯑꯣ ꯃꯣꯏ ꯑꯁꯤ ꯃꯣꯏꯅ ꯃꯣꯏꯒꯤ ꯂꯝꯁꯦ ꯐꯖꯗꯤ ꯌꯥꯝ ꯐꯖꯩꯌꯦ ꯐꯖꯗ꯭ꯔꯣ ꯐꯖꯩꯌꯦꯀꯣ
ꯐꯖꯧ ꯐꯜꯗꯕ꯭ꯔꯣ
ꯑꯗꯨꯝ ꯎꯃꯪ ꯑꯣꯏꯅ ꯁꯥꯔꯁꯨ ꯌꯨꯝ ꯐꯖ ꯐꯖꯕ ꯁꯥꯕꯅꯤꯅ ꯐꯖꯩꯌꯦꯕ ꯇꯧꯗ꯭ꯔꯣ ꯌꯨꯝꯗꯤ ꯑꯗꯨꯝ ꯐꯖꯕ ꯉꯥꯛꯇ ꯁꯥꯏꯌꯦ ꯉꯥ ꯏ ꯑꯩꯈꯣꯏ ꯆꯤꯡꯂꯣꯝꯗꯗꯤ ꯌꯨꯝ ꯐꯖꯕ ꯁꯔꯦꯅ
ꯎꯝ
ꯑꯗꯨꯅꯤꯗ
ꯐ꯭ꯂꯦꯠ ꯐ꯭ꯂꯦꯠ ꯌꯥꯝ ꯆꯥꯎꯥꯎ ꯆꯥꯎꯔꯒ ꯂꯩ ꯁꯤꯗꯗꯤꯀꯣ
ꯍꯣꯏ ꯑꯩꯈꯣꯏꯅ ꯂꯩꯕ ꯑꯃꯅ ꯌꯨꯝ ꯕꯔꯥꯗꯣ ꯄꯥꯛ ꯄꯤꯊꯣꯛꯇꯕ ꯉꯥꯛꯇꯅꯤ ꯃꯣꯏ ꯃꯁꯥ ꯃꯁꯥ ꯂꯩꯕ ꯑꯌꯥꯝꯕ ꯌꯥꯎꯋꯦ ꯑꯗꯨꯒꯤ ꯑꯗꯨꯝ ꯀꯔꯤ ꯍꯥꯏꯁꯦ ꯈꯨꯟꯒꯤ ꯇꯥꯏꯞꯇ ꯇꯧꯔꯑꯒ ꯀꯣ
ꯎꯝ
ꯂꯩꯌꯦꯕꯥ
ꯑꯣ ꯁꯤꯗꯗꯤ ꯕꯔꯥ ꯂꯩꯀꯥꯏ ꯃꯥꯜꯂꯦꯅꯦ
ꯑꯣ ꯍꯣꯏ ꯑꯗꯨꯃꯥꯏ ꯑꯣꯏꯕꯁꯨ ꯂꯩ ꯏꯁ ꯑꯩꯒꯤ ꯏꯅꯥꯀ ꯎꯁ ꯍ
ꯃꯊꯟꯗꯨꯅꯦ ꯂꯩꯕ ꯃꯥꯒꯤ ꯅꯨꯄꯤꯒꯨꯝꯕ ꯂꯩꯗꯤ ꯍꯌꯦ
ꯑꯗꯨꯗꯤ ꯃꯤꯗꯨꯣ ꯐꯗꯤ ꯐꯕ꯭ꯔꯥ ꯐꯔꯕꯝꯅꯤꯗ
ꯐꯔꯝ ꯑ ꯐꯥꯏꯗ ꯃꯤꯗ
ꯍꯣꯏ ꯑꯗꯨꯝ ꯐꯕ ꯌꯥꯝ ꯌꯥꯎꯕꯅꯤꯗ ꯑꯩꯈꯣꯏ ꯀꯩꯅꯣ ꯇꯧꯗ꯭ꯔꯁꯨꯀꯣ
ꯎꯝ ꯃꯥꯗꯤ ꯅꯨꯡꯇꯤꯒꯤ ꯊꯕꯛ ꯆꯠꯂꯒ ꯂꯩꯕꯅꯦ
ꯑꯩꯈꯣꯏꯒꯤ ꯃꯄꯨꯁꯨ ꯑꯍꯟ ꯑꯣꯏꯈ꯭ꯔꯦꯕ ꯄꯨꯄꯨꯒꯤ ꯇꯥꯏꯞꯇꯅꯦꯕꯀꯣ
ꯎꯝ
ꯃꯥꯁꯨ ꯃꯤ ꯌꯥꯝ ꯐꯩꯌꯦ ꯍꯥꯏꯗꯤ ꯃꯁꯛꯇꯣ ꯏꯪ ꯇꯞꯄꯗꫭ ꯈꯪꯕ꯭ꯔꯥ
ꯎꯝ
ꯏꯪ ꯇꯞꯄꯒ ꯃꯁꯛ ꯏ ꯑꯗꯨꯝ ꯈꯔ ꯅꯨꯡꯁꯤꯕ ꯐꯥꯎꯋꯦꯕ
ꯎꯝ ꯑꯩꯈꯣꯏꯒꯤ ꯌꯨꯝꯒꯤ ꯃꯄꯨꯗꯤꯀꯣ ꯅꯨꯄꯥ ꯑꯔꯤꯕ ꯍꯟꯅꯨ ꯍꯅꯨꯕ ꯑꯣꯟꯈ꯭ꯔꯦ
ꯑꯁ
ꯌꯥꯝꯅꯗꯤ ꯍꯟꯅꯨꯗꯕ ꯀꯣ
ꯍꯣꯏ ꯐꯩꯅꯦ ꯃꯤ ꯅꯨꯄꯤ ꯑꯗꯨꯝ ꯅꯣꯏ ꯂꯩꯕ ꯅꯨꯡꯉꯥꯏꯅꯤꯗ ꯑꯩꯈꯣꯏꯐꯥꯎ ꯑꯩꯈꯣꯏꯒꯤ ꯃꯄꯨꯗꯣ
ꯎꯝ
ꯃꯥꯒꯤ ꯅꯨꯄꯤꯗꯨꯁꯨ ꯂꯣꯟ ꯐꯥꯎꯗꯦꯕ ꯑꯩꯈꯣꯏꯁꯦ
ꯎꯝ
ꯂꯣꯟ ꯐꯥꯎꯅꯗꯕꯒꯤ ꯑꯗꯨꯝ ꯂꯝꯕꯤꯗ ꯎꯔꯗꯤ ꯇꯧꯐꯝ ꯈꯪꯗꯅꯦ ꯅꯣꯛꯑꯒ ꯂꯩꯔꯤꯅꯦ
ꯑꫭ ꯑꯩꯁꯨꯅꯦ ꯃꯥꯗꫭ
ꯑꯌꯥ
ꯃꯣꯏꯒꯤ ꯂꯣꯟ ꯈꯪꯗꯕꯒꯤꯅ ꯑꯩꯅ ꯑꯗꯨ ꯁꯨꯝ ꯅꫭꯛꯑꯒ ꯂꯩ
ꯑꯗꯨꯅꯦꯅꯦ ꯑꯁꯦꯡꯕ ꯍꯥꯏꯕꯗꯤ ꯎꯔꯒ ꯋꯥꯗꯤ ꯌꯥꯝ ꯉꯥꯡꯕꯤꯅꯤꯡꯕꯀꯣ ꯑꯗꯨ ꯋꯥꯗꯤ ꯂꯩꯇꯕ ꯑꯗꯨꯒꯤ ꯑꯩ ꯍꯦꯛ ꯎꯔꯗꯤ ꯑꯗꯨꯝ ꯅꯣꯛꯄꯤꯔꯦ ꯃꯥꯒꯤꯗꯃꯛ ꯍꯥꯏꯕꯗꯤ ꯑꯗꯨꯝ ꯆꯠꯄꯗ ꯅꯨꯡꯉꯥꯏꯖꯕ
ꯑꯣ ꯑꯩꯈꯣꯏ ꯕꯔꯥ ꯂꯩꯃꯤꯟꯅꯕ ꯑꯃꯁꯨꯀꯣ ꯑꯩꯈꯣꯏ ꯂꯣꯟ ꯈꯪꯗꯦꯕ ꯃꯥꯗꯣ ꯑꯇꯣꯞꯄ ꯖꯥꯠꯅꯦꯕ ꯑꯗꯨ ꯃꯥꯗꯣ ꯑꯩꯉꯣꯟꯗ ꯋꯥꯔꯤ ꯋꯥꯔꯤ ꯅꯤꯅꯤꯡꯕ ꯃꯥꯜꯂꯦ ꯑꯗꯣ ꯑꯩꯅ ꯃꯥꯅ ꯂꯤꯊꯣꯛꯄꯗ ꯑꯩꯅ ꯈꯪꯗꯕ ꯑꯗꯣ ꯑꯩꯅ ꯅꯣꯛꯔꯒ ꯆꯠꯄ
ꯎꯝ
ꯑꯗꯨ ꯃ ꯍ ꯀꯥꯡꯥꯡꯗꯗꯤ ꯃꯥ ꯋꯥ ꯈꯪꯗꯕ ꯃꯥꯜꯂꯦ ꯍꯥꯏꯅ ꯈꯪꯕ ꯃꯥꯜꯂꯦ
ꯑꯥ
ꯑꯗꯨꯒ ꯑꯩꯅ ꯑ ꯎꯕ ꯀꯥꯟꯗꯗꯤ ꯑꯩꯅ ꯏꯪꯂꯤꯁ ꯉꯥꯡꯕꯤꯕꯀꯣ ꯑꯗꯣ
ꯑꯗꯨꯗꯤ ꯑꯩꯈꯣꯏꯅꯤꯁꯦ ꯆꯞ ꯃꯥꯟꯅꯩꯅꯦ ꯇꯥꯕ꯭ꯔꯣ ꯑꯩꯈꯣꯏꯅꯤꯁꯦ ꯆꯞ ꯃꯥꯟꯅꯔꯦꯕ
ꯆꯞ ꯃꯥꯟꯅꯩ
ꯍꯣꯏ ꯑꯩꯁꯨꯅꯦ ꯍꯧꯖꯤꯛ ꯎꯔꯤꯁꯤꯡꯁꯦ
ꯑꯥ
ꯑꯥ ꯑꯗꯨꯝ ꯀꯔꯤ ꯍꯥꯏꯁꯤꯔꯦ ꯎꯔꯁꯨ ꯍꯥꯏꯕ ꯍꯩꯇꯕꯒꯤ ꯂꯩꯀꯥꯏ ꯃꯁꯦꯟ ꯑꯗꯨꯝ ꯊꯣꯡꯅꯥꯎ ꯊꯣꯡꯅꯥꯎ ꯂꯩꯅꯕꯅꯤꯅꯦ ꯎꯄꯥꯏ ꯂꯩꯇꯦꯅ ꯑꯗꯨ ꯃꯣꯏ ꯎꯔꯅꯤ ꯍꯦꯟꯗꯣꯛꯄꯤꯔꯅꯤ ꯑꯗꯣ ꯉꯔꯥꯡꯁꯨ ꯑꯩꯁꯦ ꯏꯁꯤꯡ ꯗꯨꯀꯥꯟꯗ ꯏꯁꯤꯡ ꯂꯧꯕ ꯆꯠꯂꯦꯕꯀ ꯑꯗꯣ ꯃꯣꯏꯗꯣ ꯑꯇ ꯑ ꯀꯩꯅꯣ ꯑꯕꯣꯛꯀꯨꯝꯕꯁꯤꯡꯗꯤ ꯈꯔ ꯑꯉꯧꯕ ꯂꯣꯟꯒꯤ ꯗꯣꯛ ꯈꯔ ꯉꯥꯡꯕ ꯍꯩꯇꯦꯅ
ꯑꯥꯝ
ꯑꯗ ꯑꯗ ꯉꯧꯕ ꯂꯣꯟꯗꯣ ꯉꯥꯡꯔꯛꯑꯦ ꯏꯉꯥꯡ ꯂꯥꯛꯄꯗ ꯃꯥꯁꯦ ꯒ꯭ꯌꯥꯟ ꯇꯥꯗ꯭ꯔꯦꯕ ꯑꯩꯅ ꯃꯣꯏꯒꯤ ꯂꯣꯟꯗ ꯁꯤꯡꯗꯣ ꯍꯥꯏꯔꯛꯑꯦ ꯑꯗꯨ ꯃꯥ ꯒ꯭ꯌꯥꯟ ꯇꯥꯔꯦ ꯅ ꯅꯪ ꯌꯨꯝ ꯇꯥꯛꯑꯣ ꯍꯥꯏꯅ ꯑꯩ ꯇꯥꯛꯑꯦ ꯃꯥꯅ ꯌꯨꯝ ꯑꯁꯤꯗꯅꯦ ꯑꯩꯅ ꯍꯥꯏꯕ ꯃꯣꯏ ꯊꯤꯜꯂꯦ꯫ ꯌꯥꯝ ꯅꯣꯛꯅꯤꯡꯕ ꯖꯠꯅꯤꯗ ꯍꯥꯏꯅ ꯎꯆꯤꯗ ꯍꯜꯂꯤ ꯏꯆꯦꯗꯣ꯫ ꯑꯦ ꯑꯗꯨꯗꯤ ꯅꯪꯒꯤ ꯑꯁꯤꯒꯤ ꯂꯩꯀꯥꯏꯁꯤꯡꯁꯤ ꯅꯪ ꯂꯥꯛꯄꯗꯒꯤ ꯂꯣꯏꯅ ꯑꯉꯧꯕꯒꯤ ꯂꯣꯟꯂꯣꯏ ꯈꯪꯪꯂꯛꯑꯅꯤ ꯍꯥꯏꯕꯤꯕ ꯁꯥꯥꯕ꯫
ꯑꯉꯥꯎꯕ ꯑꯉꯥꯎꯕ ꯂꯣꯟꯒ ꯃꯣꯏ ꯂꯣꯟꯒ ꯈꯔ ꯈ꯭ꯔ ꯉꯥꯡꯕꯅꯦꯗ ꯑꯩꯗꯤ
ꯍꯣꯏ
ꯃꯣꯏ ꯂꯣꯟꯁꯨ ꯈ꯭ꯔ ꯈ꯭ꯔ ꯈ꯭ꯔꯗꯤ ꯒ꯭ꯌꯥꯟ ꯇꯥꯕꯀꯣ꯫
ꯍꯣꯏ ꯌꯥꯟꯗꯤ ꯈꯔ ꯇꯥꯕ ꯍꯥꯏꯕꯗꯤ ꯍꯩꯇꯕ꯫
ꯑꯍꯣ
ꯑꯩꯖꯨ ꯇꯧꯕꯅꯦ
ꯎꯝ
ꯒ꯭ꯌꯥꯟꯅꯤ ꯈꯔ ꯇꯥꯏꯑꯌꯦꯕ ꯑꯗꯨ ꯂꯣꯟꯕꯗꯤ ꯉꯝꯗꯦꯕ꯫
ꯎꯝ ꯉꯝꯗꯦ
ꯑꯩꯁꯦ ꯍꯧꯖꯤꯛꯀꯤꯗꯣ ꯔꯧ ꯃꯥꯟꯕ꯭ꯔꯥ꯫ ꯀꯩꯅꯣ ꯇꯧꯔꯤꯅꯦ ꯍꯛꯆꯥꯡ ꯁꯥꯖꯦꯜ ꯁꯥꯥꯟꯅꯔꯤꯅꯦ꯫ ꯇ꯭ꯔꯦꯁ ꯃꯊꯛꯇ ꯂꯩꯌꯦꯕ ꯁꯥ ꯁꯥꯟꯅꯅꯤꯡꯉꯥꯏ ꯃꯣꯏꯗꯣ꯫
ꯑꯥ
ꯑꯗꯨ ꯑꯩ ꯃꯊꯛꯇ ꯍꯧꯖꯤꯛ ꯀꯟꯅ ꯀꯣꯠꯂꯒ ꯂꯩꯔꯤꯅꯦ ꯈꯣꯡꯗꯣ꯫
ꯍꯛꯆꯥꯡ ꯌꯥꯝ ꯐꯔꯗꯝ ꯃꯥꯜꯂꯦ ꯑꯗꯨꯗꯤ꯫
ꯑꯗꯨꯅꯦ ꯁꯛ ꯐꯖꯕꯁꯤꯅ ꯀꯩ ꯀꯩꯅꯣꯅꯤꯅꯦ ꯑꯩꯈꯣꯏꯒꯤ ꯈ꯭ꯋꯥꯏꯒꯤ ꯄꯥꯝꯖꯕꯅꯤꯅꯦ꯫
ꯎꯝ
ꯎꯝ
ꯅꯣꯏ ꯅꯣꯏꯔꯣꯝꯗꯨꯕꯨ ꯌꯣꯡ ꯑꯗꯨꯝ ꯂꯩꯕ꯭ꯔꯣ꯫
ꯑꯣ ꯅꯤꯇꯤꯒꯤ ꯂꯩꯌꯦ ꯂꯩꯇꯕ ꯃꯇꯝ ꯌꯥꯎꯗꯦ ꯑꯗꯨꯝ ꯂꯩꯌꯦ꯫
ꯎꯝ ꯑꯈꯣꯏꯔꯣꯝꯗꯗꯤ ꯑꯃꯨꯛ ꯂꯥꯛꯅꯤ ꯑꯃꯨꯛꯀ ꯆꯠꯀꯅꯤ ꯑꯗꯨꯝ ꯇꯧꯋꯦꯗ꯫
ꯍꯣꯏ ꯑꯗꯨꯕꯨꯗꯤ ꯇꯧꯗꯤ ꯇꯧꯕꯅꯦ꯫
ꯑꯁ ꯈꯣꯡꯗꯣ ꯀꯩꯅꯣ ꯇꯧꯋꯦꯗ ꯈ꯭ꯔꯣꯛ ꯈ꯭ꯔꯣꯛ ꯈꯣꯡꯕꯗꯣ ꯈꯪꯕ꯭ꯔꯥ꯫
ꯑꯥ
ꯃꯥꯥꯏꯅ ꯇꯧꯔ ꯂꯩꯌꯦ꯫
ꯑꯩꯅ ꯈꯣꯡ ꯂꯦꯡꯕ ꯈꯣꯡ ꯂꯦꯡꯕꯤꯗꯣ ꯁꯥꯟꯅꯕ꯫
ꯑꯣ ꯁꯅꯥꯕ ꯌꯥꯝ ꯅꯨꯡꯉꯥꯏꯕꯅꯦ ꯑꯗꯣ
ꯍꯣꯏ ꯑꯗꯨꯒ ꯑꯈꯣꯏꯒꯤ ꯌꯨꯝꯒꯤ ꯃꯈꯥꯗꯀꯣ
ꯎꯝ
ꯑ ꯑꯉꯥꯡ ꯑꯁ ꯉꯔꯥꯡꯁꯨ ꯑꯗꯨ ꯋꯥꯔꯤ ꯑꯅꯤ ꯂꯩꯌꯦ ꯉꯔꯥꯡꯁꯨ ꯑꯉꯥꯡ ꯃꯆꯥ ꯃꯆꯥ ꯑꯈꯣꯏ ꯂꯩꯀꯥꯏꯗ ꯂꯩꯑꯕ꯫
ꯎꯝ
ꯃꯣꯏꯒꯤ ꯆꯦ ꯑꯃ ꯃꯣꯏꯅ ꯆꯦ ꯑꯃ ꯀꯥꯠꯀꯤ ꯇꯥꯏꯞꯇ ꯆꯦ ꯑꯃ ꯁꯦꯝꯃꯦ ꯁꯦꯝꯃꯒ ꯑꯁꯤꯁꯦ ꯑꯉꯥꯡꯁꯤꯡ ꯄ꯭ꯂꯞꯇꯒꯤꯅꯦ ꯃꯣꯏꯒꯤ ꯃꯤꯡ ꯊꯥꯔꯦ꯫ ꯃꯣꯏꯒꯤ ꯃꯤꯡ ꯊꯥꯔꯒ ꯑ ꯂꯦꯇꯔ ꯃꯆꯥꯗ ꯏꯔꯒ ꯀꯣ
ꯎꯝ
ꯊꯣꯉꯥꯟꯗ ꯊꯦꯠꯄ ꯋꯥꯅꯤꯗ ꯑꯗ ꯏꯆꯦ ꯑꯈꯣꯏꯅꯦ ꯑꯁ ꯃꯣꯏ ꯑꯉꯥꯡꯁꯦ ꯅꯨꯡꯁꯤꯃꯜꯂꯦ ꯍꯌꯦꯡꯗꯤ ꯑꯆꯥꯄꯣꯠ ꯂꯩꯕꯤꯕ ꯇꯥꯔꯦ ꯌꯥꯏꯔꯦ ꯂꯩꯕꯅꯦ꯫
ꯑꯣ
ꯃꯣꯏꯁꯦ ꯑꯩꯈꯣꯏ ꯃꯔꯨꯞ ꯑꯣꯏꯁꯦꯀꯣ ꯀꯥꯏꯅ ꯊꯥꯔꯛꯄ ꯋꯥꯅꯦꯕ ꯃꯣꯏꯒꯤ ꯃꯤꯡꯒ ꯂꯣꯏꯅ ꯆꯦꯔ ꯊꯥꯔꯒ ꯍꯣꯔꯦꯟ ꯐꯣꯇꯣ ꯊꯥꯕꯤꯒꯦ
ꯑꯣ ꯊꯕꯤ ꯅꯨꯡꯁꯤꯌꯦ
ꯍꯣꯏ ꯅꯨꯡꯁꯤꯌꯦꯕ ꯃꯣꯏ ꯑꯩꯈꯣꯏꯕꯨ ꯃꯣꯏꯁꯦ ꯑꯗꯨꯃꯥꯏꯅ ꯇꯧꯕꯅꯦꯕ ꯃꯣꯏ ꯊꯦꯠꯂꯅꯤꯒꯀꯣ ꯊꯦꯠꯂꯒ ꯑꯩꯈꯣꯏꯒꯤ ꯁꯨꯃꯥꯡ ꯃꯅꯥꯛꯇ ꯘꯔꯤ ꯑꯃ ꯈꯥꯝꯃꯦꯕ ꯑꯗꯨꯒꯤ ꯀꯥꯆꯤꯟꯗ ꯂꯣꯠꯂꯒ ꯑꯩꯈꯣꯏ ꯂꯧꯕ꯭ꯔꯥ ꯂꯧꯗꯕ꯭ꯔꯥ ꯌꯦꯡꯗꯣꯏꯅꯦꯕ ꯈꯪꯕ꯭ꯔꯥ ꯑꯗꯨ ꯃꯣꯏꯅ ꯊꯦꯜꯂꯤꯕ ꯆꯦꯗꯣ ꯑꯩꯈꯣꯏꯅ ꯂꯧꯕ꯭ꯔꯥ ꯂꯧꯗꯕ꯭ꯔꯥ ꯌꯦꯡꯗꯣꯏꯅꯦꯕ ꯑꯩꯈꯣꯏꯅ ꯍꯦꯛ ꯍꯦꯛ ꯂꯧꯔꯗꯤ ꯗꯤ ꯃꯣꯏꯁꯤ ꯅꯣꯛꯑꯒ ꯆꯦꯟꯗꯣꯏꯅꯤ ꯅꯨꯄꯥ ꯃꯆꯥ ꯑꯅꯤꯒ ꯅꯨꯄꯤ ꯃ ꯅꯨꯄꯤ ꯃꯆꯥ ꯑꯅꯤꯅꯦꯕ
ꯑꯣ ꯑꯉꯥꯡ ꯑꯉꯥꯡꯒ ꯇꯤꯟꯅꯕꯁꯨ ꯅꯨꯡꯉꯥꯏꯕꯅꯤꯗ
ꯍꯣꯏ ꯑꯩ ꯏꯃꯥꯟꯅꯕ ꯏꯃꯥꯟꯅꯕꯤ ꯑꯣꯏꯔꯅꯤ ꯃꯣꯏꯁꯦ ꯀꯩ ꯂꯩꯇꯦ
ꯎꯝ ꯑꯩꯣꯏ ꯂꯩꯇꯦ ꯑꯁꯤꯗꯁꯨ ꯑꯉꯥꯡ ꯃꯆꯥ ꯑꯃ ꯂꯩꯌꯦ ꯑꯩꯣꯏ